ꯍꯂꯣ
ꯑ ꯑꯩꯈꯣꯏꯒꯤꯅꯦ
ꯑꯪ
ꯑꯩꯈꯣꯏ ꯀꯩꯅꯣꯗ ꯍꯤꯃꯥꯆꯜ ꯄ꯭ꯔꯗꯦꯁꯇ ꯆꯠꯁꯦꯅ ꯍꯥꯏꯅꯕꯗꯣ ꯃꯅꯥꯂꯤ ꯇ꯭ꯔꯤꯞꯁꯇꯣ ꯑꯗꯨ ꯗꯦꯠ ꯑꯗꯨꯨ ꯀꯟꯐꯥꯔꯝ ꯑꯣꯏꯔꯕꯅꯦꯀꯣ
ꯀꯔꯝ ꯀꯥꯟꯗ ꯇꯥꯈꯔ꯭ ꯒꯦ
ꯗꯦꯠꯇꯣ ꯁꯨꯃꯥꯏ ꯇꯧꯔꯦ ꯍꯟꯗꯛꯀꯤ ꯀꯃꯤꯡ ꯗꯦꯠ ꯇ꯭ꯋꯦꯟꯇꯤ ꯐꯥꯏꯚꯁꯦ
ꯎꯝ
ꯁꯤꯗ ꯆꯠꯂꯖꯦꯅ ꯍꯥꯏꯕꯅꯦ ꯇꯤꯀꯦꯠꯇꯨꯅ ꯗꯦꯠ ꯇ꯭ꯋꯦꯟꯇꯤ ꯁꯤꯗ ꯀꯛꯑꯁꯦꯅ ꯍꯥꯏꯌꯦ
ꯇꯤꯀꯦꯠ ꯃꯃꯟꯗꯣ ꯀꯌꯥ ꯂꯩꯒꯦ ꯍꯧꯖꯤꯛ ꯆꯥꯎꯔꯥꯛꯄ
ꯇꯤꯛꯀꯦꯠ ꯃꯃꯜꯖꯦ ꯑꯩꯈꯣꯏꯁꯦ ꯏꯝꯐꯥꯜ ꯇꯨ ꯗꯦꯜꯂꯤ ꯑꯗꯒꯤ ꯗꯦꯜꯂꯤ ꯇꯨ ꯍꯤꯃꯥꯆꯜ ꯄꯥꯏꯗꯣꯏꯅꯤꯅꯅ
ꯎꯝ
ꯑꯗꯣ ꯏꯝꯐꯥꯜ ꯇꯨ ꯗꯦꯜꯂꯤꯒꯤ
ꯏꯝꯐꯥꯜ ꯇꯨ ꯍꯤꯃꯥꯆꯜ ꯗꯥꯏꯔꯦꯛ ꯂꯩꯇꯕ꯭ꯔꯣ ꯎꯝ
ꯑꯅꯤ ꯊꯣꯛꯅ ꯄꯥꯏꯗꯣꯏꯅꯦꯕ
ꯎꯝ
ꯑꯗꯣ ꯏꯝꯐꯥꯜ ꯇꯨ ꯗꯦꯜꯂꯤꯒꯤꯅ ꯁꯚꯦꯟ ꯀꯦ ꯑꯣꯏꯔꯦ
ꯎꯝ
ꯑꯗꯨꯒ ꯗꯦꯜꯂꯤꯗꯒꯤꯅ ꯍꯤꯃꯥꯆꯜꯁꯦ ꯁꯤꯁꯦ ꯕꯁ ꯗ ꯆꯠꯄ ꯅꯨꯡꯉꯥꯏ ꯍꯥꯏꯌꯦꯕꯀꯣ
ꯎꯝ
ꯑꯗꯣ ꯕꯁꯇ ꯆꯠꯁꯤꯔꯥ ꯐ꯭ꯂꯥꯏꯠꯇ ꯆꯠꯁꯤꯔꯥꯅ ꯑꯗꯨꯒꯤꯁꯨ ꯀꯟꯐꯥꯝ ꯇꯥꯟꯅꯕꯅꯦꯕꯀꯣ ꯑꯗꯣ ꯕꯁꯇ ꯆꯠꯄꯁꯦ ꯂꯝꯕꯤꯗꯣ ꯍꯥꯏꯗꯤ ꯍꯥꯏꯗꯤ ꯎꯝ ꯀꯩꯅꯣ ꯁꯨꯝ ꯆꯠꯇ ꯆꯠꯇ ꯄꯩꯁꯥꯗꯣ ꯀꯩꯁꯨ ꯌꯥꯝ ꯈꯦꯠꯅꯗꯕꯅ ꯑꯗꯨꯝ ꯆꯠꯄꯩ ꯆꯠꯄ ꯃꯊꯛꯇ ꯑꯗꯨꯝ ꯆꯠꯂꯁꯤ ꯃꯈꯥꯗꯨꯗꯤ ꯏꯔꯥꯡ ꯄꯨꯔꯥꯡ ꯇꯝꯕ ꯉꯝꯗꯦꯅ ꯍꯥꯏꯔꯤꯕ
ꯕꯁꯇ ꯆꯠꯄ ꯅ ꯑꯗꯨꯅꯗꯤ ꯅꯨꯡꯉꯥꯏꯗꯣꯏꯅꯦ ꯖꯔꯅꯤ ꯆꯠꯄ ꯍꯥꯏꯁꯦ
ꯑꯗꯨ ꯑꯗꯨꯃꯥꯏꯅꯗꯤ ꯍꯥꯏꯅꯕꯅꯦ ꯑꯗꯨ ꯑꯗ ꯍꯧꯖꯤꯛꯀꯥꯟꯁꯦ ꯏꯔꯥꯡꯁꯦ ꯍꯥꯏꯗꯤ ꯃꯣꯏ ꯑꯗꯣ ꯅꯥꯀꯟꯗꯗꯤ ꯌꯨꯅꯤꯌꯟ ꯇꯦꯔꯤꯇꯣꯔꯤ ꯑꯣꯏꯕꯅꯤꯅ ꯈꯤꯇꯪ ꯅꯨꯡꯉꯥꯏꯇꯦꯗꯅ
ꯎꯝ
ꯑꯗꯨꯗꯨꯒꯤ ꯑꯗꯨꯝ ꯆꯠꯄꯩ ꯆꯠꯄ ꯃꯊꯛꯇ ꯆꯠꯂꯒ ꯋꯥꯏ ꯁꯪꯅ ꯀꯣꯏꯕꯗꯨ ꯀꯣꯏꯕꯒꯤ ꯃꯇꯝꯗꯨꯗ ꯍꯦꯟꯅ ꯁꯥꯡꯇꯣꯛꯑꯝꯕꯅ ꯐꯠꯇ꯭ꯔꯥꯅ ꯍꯥꯏꯅꯔꯒ ꯑꯗꯨꯃꯥꯏꯅ ꯀꯟꯐꯥꯝ ꯇꯥꯟꯅꯈ꯭ꯔꯦ
ꯑꯥ
ꯑꯗꯨ ꯗꯦꯜꯂꯤꯗꯒꯤꯅ ꯍꯤꯃꯥꯆꯜ ꯐꯥꯎꯒꯤꯗꯤ ꯄꯩꯁꯥ ꯌꯥꯝꯗꯕꯅꯦ ꯊ꯭ꯔꯤ ꯀꯦ ꯈꯛꯇꯪ ꯑꯣꯏꯕꯅꯦ ꯑꯗꯣ ꯇꯣꯇꯦꯜꯁꯦ ꯎꯝ ꯇꯣꯇꯦꯜꯁꯦ ꯐꯥꯏꯠ ꯊꯔꯠꯇꯒꯤ ꯇꯦꯟ ꯀꯦ ꯂꯩꯖꯔꯦꯗꯅ ꯑꯗꯨꯗꯨꯒ ꯑꯩꯈꯣꯏ ꯂꯩ ꯂꯩꯅꯤꯡꯉꯥꯏ ꯆꯥꯅꯤꯡꯉꯥꯏ ꯊꯛꯅꯤꯡꯉꯥꯏ ꯔꯨꯝ ꯃꯦꯅꯦꯖ ꯔꯨꯝ ꯀꯩꯀꯥꯒꯤ ꯑꯗꯨꯒꯤ ꯑꯣꯏꯅ ꯇꯣꯉꯥꯟꯅ ꯈꯔ ꯈꯔꯁꯨ ꯀꯟꯇ꯭ꯔꯤꯕꯨꯁꯟ ꯍ ꯇꯧꯅꯕꯅꯦꯕꯀꯣ
ꯑꯝ
ꯑꯗꯨꯗꯨꯒꯤꯅ ꯑꯃꯨꯛ ꯐꯥꯏꯚ ꯀꯦ ꯐꯥꯏꯚ ꯀꯦ ꯁꯨꯃꯥꯏꯅ ꯊꯥꯡꯒꯠꯅꯕꯅꯦ ꯑꯁꯤꯗ ꯑꯩꯈꯣꯏꯒꯤ ꯆꯥꯕꯒꯤ ꯀꯔꯤꯒꯤ ꯀꯔꯥꯒꯤ ꯂꯣꯏꯅ ꯌꯥꯎꯔꯕꯅꯦ
ꯑꯣ
ꯑꯗꯨꯗꯒꯤ ꯍꯣꯇꯦꯜꯗꯣ ꯂꯩꯐꯝꯗꯣ ꯑꯗꯨꯗꯁꯨ ꯈꯤꯇꯪ ꯅꯨꯡꯉꯥꯏꯕ ꯑꯃ ꯇꯧꯁꯦꯅ ꯄꯩꯁꯥꯗꯣ ꯈꯔ ꯍꯦꯟꯒꯠꯂꯕꯅꯦ
ꯎꯝ ꯌꯥꯌꯦ ꯌꯥꯏꯕꯨꯗꯤꯌꯥ
ꯍꯣꯏ ꯑꯗꯨ ꯑꯗꯨꯃꯥꯏꯅ ꯇꯧꯔꯁꯦꯅ ꯍꯥꯏꯅꯔꯕꯅꯦꯕꯀꯣ
ꯑꯥ
ꯑꯗꯣ ꯆꯠꯄꯁꯤꯅ ꯇ꯭ꯋꯦꯟꯇꯤ ꯐꯥꯏꯚꯇ ꯇꯥꯔꯅꯤ
ꯑꯥ
ꯑꯗꯣ ꯂꯩꯕꯒꯤꯗꯤ ꯅꯨꯃꯤꯠ ꯇꯦꯟ ꯗꯦꯖ ꯁꯨꯃꯥꯏꯅ ꯂꯩꯖꯥꯏ
ꯑꯁ ꯇꯦꯟ ꯗꯦꯖꯇꯤ ꯌꯥꯝꯃꯟꯗꯦꯍꯦꯛ ꯈꯔ ꯌꯥꯝꯅ ꯂꯩꯔꯗꯤ ꯅꯨꯡꯉꯥꯏꯗꯕꯅꯤ ꯑꯩꯈꯣꯏ ꯑꯗꯣ ꯍꯧꯖꯤꯛ ꯇꯤꯀꯦꯠ ꯅꯨꯡꯗꯣ ꯀꯛꯇ꯭ꯔꯤꯕꯅꯤꯅ ꯈꯔ ꯁꯥꯡꯗꯗꯤ ꯀꯩꯅꯣ ꯅꯨꯃꯤꯠ ꯇꯔꯥ ꯃꯉꯥꯅꯤ ꯑꯃꯨꯛ
ꯑꯗꯨ ꯑꯗꯨꯕꯨꯗꯤ ꯌꯥꯏꯑꯕꯀꯣ ꯑꯗꯨꯗ ꯔꯨꯝꯒꯤ ꯆꯥꯔꯖ ꯆꯥꯅ ꯊꯛꯅꯕ ꯑꯗꯨꯒꯤ ꯄꯩꯁꯥꯗꯣ ꯑꯗꯨ ꯂꯩꯊꯁꯦ ꯍꯥꯏꯦ ꯍꯥꯏꯇꯥꯔꯒꯗꯤ ꯑꯗꯨ ꯍꯤꯡꯒꯠꯇ ꯌꯥꯔꯣꯏꯗꯣꯔꯤꯕ
ꯎꯝ
ꯑꯗꯣ ꯅꯪꯅ ꯄꯥꯝꯃꯒꯅ ꯍꯣꯏ ꯑꯩ ꯍꯥꯏꯔꯒꯦꯕꯀꯣ ꯑꯩꯈꯣꯏ ꯄ꯭ꯔꯦꯁꯤꯗꯦꯟꯗꯨꯗ ꯃꯃꯥꯏ ꯁꯃꯥꯏ ꯇ ꯁꯥꯏ ꯇ ꯄꯝꯃꯦ
ꯍꯥꯏꯗꯤ ꯆꯠꯄ ꯍꯥꯏꯁꯦ ꯍꯧꯖꯤꯛ ꯆꯠꯂꯤ ꯁꯦ ꯑꯃꯨꯛ ꯄꯥꯛ ꯄꯥꯛꯅ ꯆꯠꯇꯧ ꯅꯠꯇꯦꯕ꯫ ꯑꯗꯨꯗꯨꯅ ꯈꯔ ꯃꯇꯝ꯫ ꯗꯣ ꯃꯤꯗꯤ ꯌꯥꯝ ꯁꯥꯡ ꯁꯥꯡ ꯆꯠꯅꯩ ꯀꯩꯅꯣ ꯃꯇꯝ꯫
ꯍꯣꯏ꯫ ꯌꯥꯏꯌꯦ ꯑꯁ ꯑꯈꯣꯏꯁꯨ ꯀꯣꯏꯕꯅꯤ ꯀꯣꯏꯔꯗꯤ ꯃꯄꯨꯡ ꯐꯥꯅ ꯑꯁ ꯃꯣꯏꯒꯤ ꯑꯦꯄꯜ ꯑꯦꯄꯜ ꯐꯥꯔꯝꯒꯗꯣ ꯑꯁ ꯀꯥꯁꯃꯤꯔ ꯍꯤꯃꯥꯆꯜ ꯂꯣꯝꯗꯗꯤ ꯑꯦꯄꯜꯁꯦ ꯐꯖꯅ ꯃꯔꯥꯡ ꯀꯥꯏꯅ ꯄꯥꯜꯂꯦ ꯍꯥꯏꯕꯅꯦ ꯑꯗꯨꯅ ꯐꯖꯅ ꯆꯪꯒ ꯐꯖꯅ ꯆꯥꯊꯖꯦ ꯁꯤꯅꯤ꯫
ꯑꯩꯈꯣꯏ ꯎꯏꯗꯅ ꯑꯩꯈꯣꯏ ꯐꯦꯁꯕꯨꯛꯇ ꯎꯗ꯭ꯔꯣ ꯌꯨ ꯇꯨꯞꯇꯒ꯫
ꯃꯥꯒꯤ ꯐꯥꯔꯝꯗ ꯄꯥꯟꯕ ꯑꯦꯄꯜ ꯈꯨꯄꯥꯟꯗꯣ꯫
ꯎꯝ꯫
ꯑꯗꯒꯤ ꯀꯩꯅꯣꯗꯤ ꯏꯪꯁꯨ ꯏꯪꯕꯅꯤꯅꯅꯦ꯫ ꯗ꯭ꯔꯦꯁ ꯀꯩꯀꯥ ꯈꯔꯁꯨ ꯂꯧꯗ ꯌꯥꯔꯣꯏꯕ ꯑꯊꯥꯕ꯫ ꯍꯧꯖꯤꯛꯇꯤ ꯃꯣꯏꯒꯤꯗꯤ ꯑꯗꯨꯝ ꯏꯪꯉ ꯂꯩꯕꯅꯤꯅ ꯎꯟ ꯇꯥꯕꯅꯤꯅ꯫ ꯅꯣꯡ ꯆꯨꯔꯒꯅ ꯑꯃꯨꯛꯍꯦꯟꯅ꯫ ꯏꯪꯗꯣꯏꯅꯤꯗꯣ꯫
ꯎꯝ꯫
ꯑꯗꯨꯗꯨꯅ ꯑꯗꯨꯃꯥꯏꯅ ꯗ꯭ꯔꯦꯁ ꯀꯩꯀꯥ ꯀꯩꯗꯨꯕꯨꯗꯤ ꯏꯁꯥ ꯏꯁꯥꯅ ꯇꯧꯅꯔꯒ ꯆꯥꯕꯒꯤ ꯊꯛꯄꯒꯤ ꯍꯣꯇꯦꯜꯒꯤ ꯑꯗꯨꯒꯤꯗꯨꯗꯤ꯫ ꯄꯨꯂꯞꯅ ꯑꯄꯨꯟꯕ ꯇꯣꯇꯦꯜꯗꯣ ꯐꯤꯐꯇꯤꯟ ꯀꯦ ꯇꯥꯔꯕꯅꯦꯕ꯫
ꯑꯥ꯫
ꯑꯩꯈꯣꯏꯅ ꯅꯨꯃꯤꯠ ꯃꯈꯥ ꯁꯥꯡꯗꯖꯅ ꯂꯩꯒꯦ ꯍꯥꯏꯔꯒꯗꯤ ꯑꯩꯈꯣꯏ ꯑꯃꯨꯛ ꯆꯤꯟꯈꯠꯅꯕ ꯇꯥꯕꯅꯤ ꯈꯔ ꯈꯔ꯫
ꯎꯝ꯫
ꯑꯗꯨ ꯅꯪ ꯆꯠꯄꯒꯤ ꯂꯒꯦꯖ ꯀꯩꯀꯥꯒꯗꯤ ꯅꯪ ꯂꯩꯔꯕꯣ꯫
ꯂꯒꯦꯖ ꯀꯩꯀꯥꯕꯨꯗꯤ ꯂꯩꯔꯦ ꯑꯩꯒꯤꯕꯨꯗꯤ꯫
ꯑꯩꯒꯤꯗꯤ ꯂꯩꯇ꯭ꯔꯤꯕꯅꯤꯅꯦ ꯑꯝꯇ ꯂꯧꯁꯤꯔꯥꯅ ꯈꯜꯂꯤꯅꯤꯅꯦ ꯀꯌꯥꯕꯨ ꯂꯩꯔꯝꯗꯣꯏꯅꯣ ꯈꯪꯗꯦ ꯄ꯭ꯔꯥꯏꯖꯇꯣ꯫
ꯄ꯭ꯔꯥꯏꯁꯇꯣ ꯌꯥꯝ ꯄꯥꯛ ꯇꯥꯡꯗꯕꯅꯤꯗ ꯑꯗꯨꯝ ꯑꯃ ꯋꯥꯟ ꯄꯣꯏꯟ ꯐꯥꯏꯚ ꯅꯠꯇ꯭ꯔꯒ ꯇꯨ ꯋꯥꯟ ꯄꯣꯏꯟ ꯐꯥꯏꯚꯁꯨ ꯂꯩ ꯇꯨꯁꯨ ꯂꯩ ꯊ꯭ꯔꯤꯁꯨ ꯂꯩ꯫ ꯑꯗꯣ ꯂꯧꯔꯤꯀꯥꯟꯗꯨꯗ ꯈꯔ ꯐꯕ ꯑꯃ ꯂꯧꯍꯧꯕꯅꯗꯤ ꯐꯩꯌꯦ꯫
ꯍꯣꯏ ꯑꯗꯨ ꯌꯥꯎꯗ꯭ꯔꯗꯤ ꯑꯃꯨꯛ ꯆꯠꯊꯣꯛꯄꯗꯣ ꯅꯨꯡꯉꯥꯏꯔꯣꯏꯗꯣꯏꯅꯦꯕ꯫
ꯎꯝ꯫
ꯑꯗꯨ ꯐꯔꯦꯅꯦ ꯑꯗꯣ ꯀꯩꯅꯣ ꯈꯔ ꯄꯨꯈꯤꯁꯤꯔꯣ ꯑꯩꯈꯣꯏꯕꯨ ꯉꯥꯔꯤꯗꯣ ꯈꯔ ꯉꯧꯔ ꯄꯨꯈꯤꯁꯤꯔꯣ ꯎꯃꯣꯔꯣꯛꯀ ꯇꯧꯔꯒ ꯑꯥꯗꯗꯤ ꯐꯪꯉꯣꯏꯗꯕꯅꯤꯅ꯫
ꯑꯣ ꯌꯥꯏꯅꯦ꯫
ꯉꯥꯔꯤꯒ ꯃꯣꯔꯣꯛꯀ ꯇꯧꯔꯒ ꯉꯧꯔꯦꯗꯅ꯫ ꯑꯗꯨꯃ ꯂꯩꯗꯅ ꯑꯗꯨꯗꯨ ꯑꯗꯨꯒ ꯍꯧꯖꯤꯛ ꯑꯩꯈꯣꯏ ꯁꯤꯒꯤ ꯎ ꯃꯣꯔꯣꯛ ꯑꯇꯦꯛꯄꯗꯣ꯫ ꯑꯗꯗꯨꯒ ꯃꯍꯤ꯫ ꯈꯔ ꯂꯥꯡꯇꯛ ꯇꯧꯔꯒ ꯃꯥ ꯊꯥꯎ ꯈꯔ ꯍꯥꯞꯄ ꯁꯦꯝꯕꯤꯗꯣ ꯑꯩꯗꯤ ꯍꯩꯇꯦꯅꯦ
ꯑꯁ ꯑꯗꯨ ꯃꯍꯤ ꯊꯥꯎ ꯍꯥꯞꯄꯒꯤꯗꯨꯗꯤ ꯈꯔ ꯕꯦꯔꯥ ꯀꯥꯏꯑ ꯍꯟꯗꯛ ꯑꯩ ꯄꯣꯊꯥꯕꯗꯣ ꯂꯤꯛ ꯑꯣꯏꯗꯅ ꯄꯨꯔꯥ ꯕꯦꯔꯥ ꯀꯥꯏꯌꯦ ꯃꯍꯤꯁꯤꯗꯤ ꯐꯖꯅ ꯈꯔ ꯎꯝ ꯑꯩꯈꯣꯏꯒꯤ ꯑꯩꯈꯣꯏ ꯑꯩꯉꯣꯟꯗꯗꯤ ꯂꯩꯇ꯭ꯔꯦ ꯃꯤ ꯑꯩꯈꯣꯏ ꯕꯤꯅꯦꯁ ꯇꯧꯕ ꯃꯤ ꯑꯩꯈꯣꯏꯒꯤꯗꯤ ꯀꯟꯇꯦꯅꯔꯒꯁꯦ ꯇꯥꯏꯠ ꯇꯧꯅꯉꯥꯏ ꯃꯦꯆꯤꯟ ꯂꯩꯕꯗꯣ ꯑ ꯎꯋꯤꯡ ꯀꯥꯏꯅ ꯎꯟꯁꯤꯜꯂꯒ ꯑꯗꯨꯒꯨꯝꯕ ꯗꯒ ꯍꯥꯞꯄꯒ ꯄꯨꯗ꯭ꯔꯗꯤ ꯃꯍꯤꯁꯤꯗꯤ ꯄꯨꯔꯥ ꯐꯤꯔꯣꯟꯜꯗꯒ ꯆꯨꯕꯤꯅꯤꯌꯦ ꯅꯍꯥꯟ ꯅꯣꯡꯃ ꯑꯃ ꯑꯩꯅ ꯃꯤꯉꯣꯟꯗ ꯃꯤꯉꯣꯟꯗ ꯄꯤꯕꯅꯦꯕ ꯍꯥꯏꯗꯤ ꯁꯋꯥꯏꯠꯇ ꯄꯒ ꯃꯤꯉꯣꯟꯗ ꯄꯤꯕꯅꯦꯕꯣ ꯃꯣꯔꯣꯛ ꯑꯆꯥꯥꯅꯤ ꯍꯥꯏꯁꯤꯀꯣ ꯎꯔꯤꯕ ꯃꯤꯗꯨꯒꯤ ꯠ ꯐꯤꯔꯣꯟꯜꯗꯨꯗ ꯂꯣꯏ ꯆꯨꯗꯅ ꯑꯁ ꯀꯌꯥꯗꯤ ꯅꯨꯡꯉꯥꯏꯇ꯭ꯔꯦ ꯍꯥꯏꯕꯒꯤ ꯉꯝꯗꯕ ꯃꯣꯏꯗꯣ ꯍꯧꯖꯤ ꯑꯗꯒꯤ ꯑꯩꯈꯣꯏꯁ ꯑꯩꯈꯣꯏꯁꯨ ꯋꯥꯈꯜ ꯌꯥꯝ ꯅꯨꯡꯉꯥꯏꯇ꯭ꯔꯦꯕ ꯃꯅ ꯇꯨꯕꯖꯤ ꯌꯥꯋꯥꯅꯤ
ꯍꯣꯏ ꯐꯔꯦꯁꯦ ꯑꯗꯨꯗꯤ ꯑꯗꯨ ꯌꯥꯎꯗ꯭ꯔꯁꯨꯅꯦ ꯍꯧꯖꯤꯛꯀꯤ ꯑꯩꯈꯣꯏꯅ ꯍꯥꯏꯕ ꯑꯩꯅ ꯍꯥꯏꯕ ꯑꯀꯪꯕꯗꯣ ꯑꯗꯨꯇꯪ ꯇꯧꯔꯛꯁꯦꯕꯀꯣ ꯑꯗꯨ ꯑꯗꯨ ꯇꯗꯨꯒꯅꯦ ꯎꯝ ꯀꯩꯅꯣ ꯇꯧꯁꯦ ꯍꯤꯃꯥꯆꯜ ꯍꯤꯃꯥꯆꯜ ꯄ꯭ꯔꯗꯦꯁꯀꯤ ꯃꯅꯥꯂꯤꯒꯤ ꯃꯣꯏ ꯃꯐꯝ ꯐꯖꯕ ꯑꯃ ꯂꯩꯕꯅꯦꯕꯀꯣ
ꯎꯝ
ꯟ ꯀꯌꯥꯝ ꯇꯧꯔꯒ ꯃꯤ ꯌꯥꯝ ꯀꯣꯏꯕ ꯆꯠꯅꯕꯅꯦ ꯑꯗꯨ ꯃꯐꯝꯗꯨꯁꯨ ꯌꯧꯗꯣꯏꯅꯦꯕꯀꯣ
ꯑꯝ
ꯈꯎꯨꯞ ꯈꯔ ꯍꯥꯏꯗꯤ ꯑꯐꯕ ꯇꯣꯡꯕ ꯎꯟ ꯃꯔꯛꯇ ꯆꯞ ꯅꯨꯡꯉꯥꯏꯇꯕ ꯃꯣꯏ ꯈꯨꯎꯞ ꯂꯩꯕꯅꯦꯕꯀꯣ
ꯎ ꯐꯤꯔꯣꯜꯗꯤꯦ ꯑꯗꯨꯗꯤ ꯑꯊꯥꯕ ꯉꯥꯛꯇꯅꯤꯅꯦ ꯐꯨꯗꯣꯏꯁꯤꯅꯦ ꯑꯩꯈꯣꯏ ꯦ ꯃꯇꯝꯗꯨꯗ
ꯍꯣꯏ ꯑꯗꯣ ꯑꯩꯅ ꯈꯜꯂꯤꯅꯅꯦ ꯗ꯭ꯔꯦꯁ ꯁꯦ ꯑꯗꯒꯤ ꯑꯗ ꯑꯗꯨꯝ ꯌꯣꯟꯕꯅꯦꯕꯀꯣ ꯊꯕ ꯑꯗꯒꯤ ꯂꯧꯕꯅ ꯐꯗꯧ ꯃꯥꯟ ꯑꯗ ꯑꯩꯅ ꯈꯜꯂꯤꯁꯤ ꯁꯤꯗꯩ ꯄꯨꯕꯨ ꯑꯗꯨꯝ ꯄꯨꯊꯣꯛ ꯄꯨꯁꯤꯟꯖꯟꯖꯟ ꯑꯣꯏꯗ ꯁꯛ
ꯎꯝ
ꯀꯔꯝꯕꯅ ꯐꯅꯤꯌꯦ
ꯍꯣꯏ ꯍꯣꯏ ꯌꯥꯏꯑꯌꯦ
ꯑꯣ ꯑꯗꯨꯅꯦ ꯍꯥꯏꯁꯦ ꯑꯥꯗꯒꯤ ꯂꯧꯔꯒ ꯑꯁ ꯎꯟꯒ ꯆꯥꯏꯗꯅꯒ ꯁꯥꯟꯅꯕꯗꯣ ꯁꯥꯟꯅꯅꯤꯡꯗ꯭ꯔꯣꯅꯦ ꯅꯪꯕꯣ
ꯀꯔꯅꯤꯉꯦꯃꯦ ꯑꯁ
ꯑꯗꯨꯅꯦꯟꯅ ꯑꯁ ꯎꯟꯒ ꯊꯣꯝꯅꯗꯅ ꯑꯁ ꯌꯥꯝ ꯅꯨꯡꯉꯥꯏꯕ ꯃꯤ ꯌꯥꯝ ꯐꯖꯕꯅꯦ ꯍꯥꯏꯕ ꯑꯗꯒꯤ ꯑꯩ ꯃꯃꯤꯡꯗꯤ ꯍꯥꯏꯕ ꯍꯩꯁꯦ ꯃꯣꯏ ꯃꯊꯛꯇ ꯑꯃ ꯆꯦꯜꯂꯒ ꯌꯥꯝ ꯄꯤꯌꯨ ꯐꯖꯕ ꯌꯦꯡꯐꯝꯗꯣ ꯇꯥꯋꯔ ꯇꯥꯋꯔꯗꯒꯤ ꯃꯣꯏ ꯃꯊꯛꯇ ꯂꯥꯏꯟ ꯑꯃ ꯆꯦꯟꯕꯗꯣ ꯃꯃꯤꯡ ꯉꯍꯥꯏꯕꯍꯤ ꯇꯦ ꯑꯗꯨꯒ ꯁꯦꯠ ꯇꯣꯡꯁꯦ
ꯎꯝ
ꯑꯗꯨꯒ ꯃꯣꯏꯒꯤꯗꯤ ꯆꯤꯟꯖꯥꯛꯇꯣ ꯑꯅꯝꯕꯅ ꯎ ꯀꯩꯅꯣꯒꯨꯝꯕ ꯉꯥꯛꯇ ꯂꯥꯛꯑꯅꯤ ꯃꯤꯠꯀꯨꯝꯕ ꯉꯥꯛꯇ ꯂꯥꯛꯑꯅꯤ ꯃꯤꯠꯁꯤꯁꯨ ꯍꯥꯃꯦꯡꯗꯣ ꯑꯗꯨꯒꯨꯝꯕ ꯉꯥꯛꯇꯇ ꯑꯣꯏꯅ ꯂꯥꯛꯑꯅꯤ ꯃꯣꯏꯒꯤ ꯀꯩꯅꯣ ꯑ ꯉꯥ ꯑꯃ ꯂꯩ ꯍꯥꯏꯕꯅꯤꯅ ꯌꯥꯝ ꯍꯥꯎꯕ ꯉꯥ ꯃꯈꯜ ꯑꯃ ꯃꯃꯤꯡꯗꯤ ꯈꯪꯗ꯭ꯔꯤ ꯍꯌꯦꯡ ꯃꯇꯝꯗꯨꯗ ꯆꯠꯂꯀꯥꯟꯗ ꯑꯩ ꯂꯩꯒꯦ ꯃꯁꯛ ꯈꯪꯉꯦꯕꯀꯣ ꯑꯗꯨꯒ ꯆꯥꯁꯦ ꯈꯣꯡꯍꯥꯞ ꯑꯝꯗꯨ ꯉꯥꯗꯣ ꯑꯩ ꯑꯃꯨꯛꯇꯪ ꯆꯥꯈ꯭ꯔꯦ ꯃꯤꯅ ꯄꯨꯔꯛ ꯇꯟ
ꯎꯝ ꯆꯠꯂꯗꯤ ꯍꯀꯇꯦꯁ ꯇꯧꯔꯁꯤꯁꯦ
ꯎꯝ ꯑꯗꯣ ꯍꯤꯃꯥꯆꯜꯒꯤ ꯃꯣꯏ ꯃꯐꯝ ꯀꯌꯥꯅꯣꯃ ꯆꯠꯅꯦꯅ ꯍꯥꯏꯕꯅꯦꯕꯀꯣ ꯏꯄꯝ ꯁꯤ ꯌꯥꯝ ꯌꯥꯝ ꯃꯐꯝ ꯇꯔꯥ ꯃꯉꯥ ꯀꯨꯟꯃꯨꯛ ꯁꯨꯕꯅꯤꯅ ꯑꯩ ꯃꯃꯤꯡꯗꯣ ꯑꯝꯇ ꯍꯥꯏꯕ ꯍꯩꯇꯔꯦꯅꯦ ꯆꯦꯗꯕꯨꯗꯤ ꯂꯣꯏ ꯂꯩꯍꯧꯔꯕꯅꯦ ꯃꯣꯏꯒꯤ ꯂꯦꯡꯒ꯭ꯋꯦꯖꯅꯤꯅ ꯑꯩꯅ
ꯎꯝ
ꯑꯗꯨꯗꯤ ꯑꯩ ꯅꯪꯒꯤꯗꯣ ꯎꯝ ꯅꯪꯒꯤꯁꯨ ꯌꯥꯔꯅꯤ ꯑꯣꯀꯦ ꯇꯥꯔꯦꯅ ꯍꯥꯏꯈ꯭ꯔꯔꯣ
ꯍꯥꯏꯈ꯭ꯔꯣ ꯍꯥꯏꯈ꯭ꯔꯣ ꯑꯁ ꯑꯩꯗꯤ ꯆꯠꯄꯩ ꯋꯥꯗꯤ ꯁꯤꯊꯌꯥꯄꯣꯟꯇꯦ
ꯍꯣꯏ ꯁꯨꯝ ꯅꯨꯡꯉꯥꯏꯅꯤ ꯅꯨꯡꯉꯥꯏꯅꯤ ꯇꯧꯕꯅꯦ ꯌꯥꯎꯋ ꯈꯅꯤꯡꯕ ꯑꯩꯅ ꯌꯥꯝꯅ ꯐꯖ ꯐꯖ ꯌꯥꯝ ꯌꯦꯡꯍꯟꯅꯤꯡꯕ ꯎꯟ ꯎꯟ ꯃꯔꯛꯇꯒ ꯇꯧꯔ ꯆꯠꯄ ꯈꯣꯠꯄꯗꯣ ꯑꯁ ꯑꯩꯗꯤ ꯎꯟꯗꯣ ꯑꯝꯇ ꯄꯥꯏꯗ꯭ꯔꯤꯅꯦ ꯑꯩꯈꯣꯏ ꯁꯤꯗ ꯅꯣꯡ ꯇꯥꯔꯛꯑꯀꯥꯟꯗ ꯂꯦꯟ ꯁꯥꯟꯅꯕꯗꯣ ꯅꯠꯇꯅ ꯂꯦꯟ ꯇꯥꯔꯛꯒ ꯁꯥꯟꯅꯕꯗꯣ ꯅꯠꯇꯅ
ꯑꯗꯣ ꯑꯩꯗꯤꯅꯦ ꯍꯟꯗꯛꯀꯤꯁꯦ ꯈꯛꯇ ꯅꯠꯇꯦ ꯃꯇꯨꯡꯗꯁꯨꯅꯦ ꯀꯣꯏꯕ ꯆꯠꯄꯒꯤ ꯍꯥꯏꯔꯗꯤꯅꯦ ꯑꯩ ꯍꯦꯒꯗ ꯍꯔꯣ ꯑꯩꯁꯤ ꯆꯠꯊꯕ ꯌꯥꯕ ꯅꯠꯇꯦ
ꯑꯣ ꯑꯁ ꯇꯨꯔꯕꯨꯗꯤ ꯊꯥ ꯃꯔꯤ ꯃꯔꯤ ꯒꯦꯞ ꯂꯩꯔ ꯂꯩꯔꯒ ꯆꯠꯅꯉꯥꯏ ꯁꯤꯟꯅꯤꯉꯥꯏꯅ ꯃꯣꯏ ꯀꯟꯅ ꯁꯤꯟꯅꯔꯤꯕꯅꯦ ꯍꯟꯗꯛꯀꯤꯁꯤꯅ ꯐꯥꯔꯁ ꯇꯥꯏꯝꯅꯤ ꯑꯣꯏꯗꯣꯏꯁꯦ ꯍꯗ ꯀꯁꯤꯗ ꯐꯖꯅ ꯃꯥꯏ ꯄꯥꯛꯅ ꯆꯠꯄ ꯉꯝꯃꯒꯗꯤ ꯃꯇꯨꯡ ꯇꯥꯔꯛꯄꯗꯁꯨ ꯑꯁ ꯃꯌꯥꯝ ꯆꯠꯂꯛꯀꯅꯤꯗ ꯑꯗꯨꯒꯤ ꯋꯥꯕꯨꯗꯤ
ꯎꯝ
ꯂꯒꯦꯖꯁꯦ ꯑꯃꯈꯛꯇꯪ ꯄꯨꯕꯅ ꯐꯗꯣꯏꯔꯣ ꯑꯅꯤ ꯄꯨ ꯄꯨꯕꯅ ꯐꯗꯣꯏꯔꯣ ꯈꯪꯗꯦ ꯍꯌꯦꯡ ꯄꯣꯠꯆꯩ ꯂꯩꯔꯛꯑꯒ ꯈꯣꯠꯂꯒ ꯄꯣꯠꯆꯩ ꯍꯥꯞꯅꯤꯡꯕ ꯈꯣꯠꯅꯤꯡꯕ ꯑ ꯑꯩꯅ ꯑꯩꯅ ꯂꯩꯅꯤꯡꯉꯤꯁꯦ ꯑꯇꯩꯇꯩ ꯑꯇꯩ ꯃꯣꯏꯒꯤ ꯁꯦꯝꯗꯣ ꯃꯣꯏꯒꯤ ꯍꯩ ꯔꯥꯗꯣ ꯍꯣꯡꯕꯅꯦꯕ ꯌꯥꯝꯅ ꯑꯥꯔꯗꯤ ꯁꯤꯁꯨꯦ ꯈꯔꯌꯥꯝ ꯌꯥꯝ ꯂꯩꯔꯛꯀꯦ ꯁꯤꯅ ꯈꯜꯂꯤꯁꯦ ꯑꯗꯨꯒ ꯁ꯭ꯋꯥꯏꯗ ꯍꯦꯛꯇ ꯀꯔꯕꯥꯔ ꯇꯧꯊꯠꯀꯦ ꯁꯤꯅꯦ ꯈꯜꯂꯤꯁꯦ
ꯑ
ꯃꯤ ꯌꯥꯝ ꯇꯧꯅꯕꯅꯦꯕ ꯑꯗꯨꯃꯥꯏꯅ ꯃꯣꯏ ꯑꯗꯨꯗ ꯁꯦꯝ ꯍꯣꯡꯕꯗꯣ ꯑꯁꯣꯝ ꯅꯥꯀꯟꯗꯒꯤ ꯁꯣꯝꯗ ꯊꯥꯖꯤꯜꯂꯛꯑꯒ ꯑꯗꯨ ꯁꯦꯝ ꯁꯦꯝ ꯑꯗꯒꯤ ꯀꯩꯅꯣꯗꯣ ꯆꯦꯔꯤꯗꯣ ꯆꯦꯔꯤꯁꯨ ꯌꯥꯝ ꯐꯪꯕꯅꯦ ꯍꯧꯖꯤꯛ ꯍꯧꯖꯤꯛ ꯃꯇꯝꯗ ꯆꯦꯔꯤ ꯌꯥꯝ ꯐꯪꯕ ꯃꯇꯝ ꯑꯣꯏꯕꯅꯦ ꯃꯣꯏ ꯍꯧꯖꯤꯛꯁꯦ ꯁꯤꯔꯤꯗꯨꯁꯨ ꯃꯣꯏꯒꯤꯗꯤ ꯑꯍꯥꯎꯕꯤ ꯑꯣꯏꯕꯅꯦ ꯑꯗꯒꯤ ꯑꯩꯈꯣꯏ ꯁꯤꯗ ꯆꯥꯅꯕ ꯍꯩꯖꯨ ꯒ꯭ꯔꯥꯛꯇꯣ ꯍꯩꯖꯨ ꯀꯔꯥꯛ ꯀꯁꯨ ꯌꯥꯝ ꯄꯥꯟꯕꯅꯦ ꯃꯣꯏꯒꯤꯗꯤ ꯑꯩꯈꯣꯏ ꯃꯤ ꯄꯨꯟꯅ ꯃꯤ ꯀꯨꯟꯊ꯭ꯔꯥꯅꯦ ꯆꯠꯀꯗꯣꯏꯁꯦ ꯃꯤ ꯀꯨꯟꯊ꯭ꯔꯥꯁꯤꯗ ꯅꯨꯄꯤꯅ ꯈꯔ ꯍꯦꯟꯕꯅꯦ ꯅꯨꯄꯤ ꯅꯨꯄꯤ ꯇꯔꯥ ꯅꯨꯄꯤ ꯅꯨꯄꯤ ꯀꯩꯅꯣ ꯅꯨꯄꯤ ꯀꯨꯟ ꯂꯣꯏꯔꯒ ꯅꯨꯄꯥ ꯇꯔꯥꯃꯨꯛꯇ ꯑꯣꯏꯕ꯭ꯔꯥ ꯀꯔꯤꯝ ꯇꯧꯕꯅꯤꯅꯦ ꯃꯤ ꯃꯁꯤꯡꯗꯣ ꯃꯣꯏ ꯑꯇꯩꯁꯨ ꯂꯣꯏꯅ ꯌꯥꯅꯔꯕꯅꯦꯕꯀꯣ ꯄꯥꯎ ꯐꯥꯎꯗꯣꯏꯁꯦ ꯃꯤ ꯃꯉꯥ ꯇꯔꯨꯛꯇ ꯉꯥꯏꯁꯤꯜꯂꯛꯑꯕꯅꯦ ꯑꯩꯅ ꯑꯩ ꯑꯩꯅ ꯅꯪꯗꯤ ꯑꯩꯅ ꯑꯗꯨꯝ ꯍꯥꯏꯈ꯭ꯔꯒꯦ ꯌꯥꯅꯤꯗꯅ ꯍꯥꯏꯔꯒ ꯑꯩ ꯅꯉꯣꯟꯗ ꯍꯥꯏꯔꯛꯏꯁꯤꯅꯤ
ꯍꯣꯏ ꯍꯣꯏ ꯌꯥꯏ
ꯍ ꯑꯗꯨꯗꯤ ꯅꯪ ꯄꯩꯁꯥꯗꯣ ꯀꯦꯁꯇ ꯇꯧꯗꯣꯏꯔꯣ ꯅꯠꯇ꯭ꯔꯒ ꯑꯦꯀꯥꯎꯟꯗ ꯀꯥꯞꯄꯛꯀꯗ꯭ꯔꯣ
ꯑ ꯀꯄꯑꯒꯦ
ꯑꯗꯨ ꯑꯣꯏ ꯇꯔꯗꯤ ꯑꯩꯅꯦ ꯑꯩ ꯅꯪꯉꯣꯟꯗ ꯅꯝꯕꯔ ꯑꯃ ꯑꯩ ꯃꯥꯒꯤꯗꯣ ꯊꯥꯔꯛꯀꯦꯕꯀꯣ ꯑꯆꯦꯞ ꯑꯗꯨ ꯑꯗꯨꯏ ꯅꯝꯕꯔ ꯑꯗꯨꯗ ꯅꯪ ꯖꯤꯄꯦ ꯇꯧꯁꯤꯜꯂꯒ ꯑꯗꯨꯝ ꯍꯥꯏꯈ꯭ꯔꯣ ꯑꯗꯨꯒ ꯑꯩꯅꯁꯨ ꯍꯥꯏꯈ꯭ꯔꯒꯦ ꯅꯪꯒꯤ ꯃꯤꯡ ꯄꯥꯟꯖꯅꯕ ꯈꯣꯠꯅꯕ ꯑꯗꯨ ꯔꯨꯝ ꯔꯨꯝ ꯑꯃꯗꯅꯦ ꯃꯤ ꯑꯅꯤꯅꯤ ꯂꯩꯕꯒꯤ ꯁꯨꯃꯥꯏꯅꯗꯤ ꯅꯥꯕꯅꯦ
ꯑꯥ
ꯅꯨꯡꯉꯥꯏꯒꯗ꯭ꯔꯣ ꯌꯥꯅꯤꯅ
ꯎꯝ ꯍꯣꯏ
ꯔꯨꯝ ꯑꯅꯤꯅꯤ ꯁꯤꯅꯔꯗꯤ ꯔꯨꯝ ꯃꯣꯏꯅ ꯍꯥꯏꯁꯦ ꯔꯨꯝꯗꯣ ꯑꯗꯨꯃꯥꯏꯅ ꯌꯥꯔꯒꯗꯤ ꯑꯅꯤꯅꯤ ꯑꯍꯨꯝ ꯑꯍꯨꯝ ꯁꯨꯃꯥꯏꯅ ꯂꯩꯁꯜꯂꯒ ꯑꯗꯣ ꯀꯣꯏꯕ ꯂꯥꯛꯄꯅꯤꯅ ꯃꯤ ꯃꯌꯥꯝ ꯂꯩꯁꯟꯕꯁꯨ ꯅꯨꯡꯉꯥꯏꯔꯣꯏꯗꯅ ꯑꯗꯨ ꯄꯩꯁꯥ ꯄꯩꯁꯥ ꯇꯨꯃꯤꯟꯅꯥ ꯌꯦꯉꯒ ꯑꯗꯨꯝ ꯌꯥꯔꯒꯗꯤ ꯑꯅꯤꯅꯤꯗ ꯍꯟꯅ ꯌꯦꯡꯁꯦꯀꯣ ꯅꯠꯇ꯭ꯔꯒꯅ ꯑꯍꯨꯝ ꯇꯧꯔꯒ ꯔꯨꯝꯗꯨꯁꯨ ꯍꯥꯏꯗꯤ ꯑꯇꯥꯡꯕ ꯑꯣꯏꯕꯅꯤꯅꯀꯣ ꯑꯗꯨꯅ ꯄꯩꯁꯥꯗꯣ ꯌꯥꯝ ꯆꯪꯗꯅ ꯇꯧꯁꯦ ꯈꯣꯠꯁꯦꯅ ꯍꯥꯏꯅꯕꯅꯦ
ꯍꯣꯏ
ꯑꯗꯨꯕꯨꯗꯤ ꯆꯠꯂꯀꯥꯟꯗ ꯈꯪꯅꯤꯗ ꯍꯥꯏꯗꯤ ꯔꯨꯝꯗꯣ ꯀꯩꯅꯣ ꯇꯧꯕ ꯈꯣꯠꯄꯗꯣ ꯑꯗꯨ ꯌꯦꯡꯅꯕ
ꯌꯥꯝ ꯅꯨꯡꯉꯥꯏꯅꯤ ꯑꯗꯨꯗꯤ ꯑꯩꯈꯣꯏ ꯆꯠꯂꯝꯗꯥꯏ ꯈꯣꯠꯂꯝꯗꯥꯏ ꯃꯇꯝꯗ